ꯍꯜꯂꯣ
ꯇꯥꯕ꯭ꯔꯣ
ꯑꯥꯜꯂꯣ ꯃꯦꯗꯤꯌꯥ ꯊꯥꯔ
ꯇꯥꯕ꯭ꯔꯣ ꯍꯥꯏꯕ
ꯅꯛ ꯇꯗꯦ
ꯑꯩ ꯈꯣꯟꯖꯦꯜ ꯇꯥꯗꯦ
ꯍꯜꯂꯣ
ꯍꯥꯂꯣ ꯀꯔꯤꯔ
ꯇꯥꯕ꯭ꯔꯣ ꯍꯪꯉꯒ ꯀꯔꯤꯔꯣ ꯍꯪ ꯍꯥꯏꯅꯗꯦꯗ
ꯑꯩꯒꯤ ꯏꯌꯔꯄꯤꯁꯁꯦ ꯌꯥꯗꯕꯥ ꯗꯨꯏ
ꯑꯦ ꯏꯌꯔꯄꯤꯁ ꯍꯥꯞꯀꯅꯣ
ꯍꯥ
ꯏꯌꯔꯄꯤꯁ ꯍꯥꯞꯀꯅꯣ ꯍꯥꯏꯕ
ꯀꯩꯒꯤ
ꯎꯝ ꯌꯥꯗꯦ
ꯑꯥ ꯀꯩꯗꯧꯔ ꯂꯩꯒꯦ ꯍꯨꯝ
ꯀꯩꯗꯧꯔꯒ ꯂꯩꯒꯦ ꯍꯥꯏꯕ
ꯀꯩꯅꯣ ꯑꯦꯔꯄꯤꯁ ꯍꯥꯞꯄ ꯌꯥꯗ꯭ꯔꯤꯁꯦ ꯅꯪ ꯂꯦꯞꯇꯣꯞꯇꯣ ꯑꯝꯇ ꯌꯦꯡꯒꯦꯅꯦ ꯑꯩ ꯐꯣꯟ ꯇꯧꯔꯗꯤ ꯌꯥꯔꯔꯣꯏ ꯑꯩ ꯂꯦꯞꯇꯣꯞ ꯂꯧꯕ ꯇꯜ ꯑꯁ ꯅꯨꯡꯉꯥꯏꯔꯣꯏꯌꯦ ꯑꯞꯗꯦꯠ ꯇꯧꯗ꯭ꯔꯁꯨ ꯌꯥꯔꯣꯏ ꯎꯝ ꯐꯝꯃꯤ
ꯎꯝ ꯀꯅꯥ ꯀꯅꯥꯒ
ꯏꯃꯥꯅꯕꯤ ꯃꯈꯣꯏꯒ ꯐꯝꯃꯤ ꯂꯥꯏꯔꯤꯛ
ꯅꯨꯡꯉꯥꯏꯔꯦꯅꯦ
ꯀꯔꯤ ꯀꯔꯤ ꯋꯥꯔꯤ ꯁꯥꯔꯒ ꯐꯝꯃꯤ ꯀꯔꯤ ꯀꯔꯤ ꯋꯥꯔꯤ ꯁꯥꯔꯒ ꯐꯝꯃꯤ ꯐꯝꯃꯤꯅꯣ
ꯂꯥꯏꯔꯤꯛ ꯏꯒꯦ ꯇꯧꯔꯤ ꯃꯔꯝ ꯃꯣꯛꯑꯦ ꯂꯥꯏꯔꯤꯛ ꯏꯒꯦ ꯇꯧꯔꯤꯌꯦ
ꯀ ꯀꯔꯝꯕ ꯂꯥꯏꯔꯤꯛ ꯁꯤꯁ ꯀꯔꯤ ꯄꯦꯄꯔ ꯂꯣ ꯕꯥꯏꯌꯣꯂꯣꯖꯤ ꯂꯣ ꯁꯥꯏꯟꯁ ꯂꯣ
ꯄꯨꯨꯜꯂꯦ ꯑꯩꯗꯤ ꯁꯨꯔꯦ
ꯄꯨꯜꯂꯦꯒꯤ
ꯎꯝ ꯍꯥ
ꯀꯅꯥ ꯄꯤꯛꯆꯔ ꯌꯦꯛꯄ
ꯑꯩꯗꯤ ꯃꯁꯇꯔ ꯑꯣꯏꯔꯦꯍꯦ ꯄꯤꯛꯆꯔ ꯌꯦꯛꯅꯤꯡꯉꯥꯏ ꯂꯩꯇꯦꯗ
ꯎꯝ ꯑꯩ ꯐꯣꯠꯇꯣ ꯌꯦꯛꯑꯣ ꯌꯦꯛꯅꯤꯡꯉꯥꯏ ꯂꯩꯇ꯭ꯔꯗꯤ
ꯑꯣ ꯅꯁꯛ ꯈꯪꯗꯕꯗꯣ ꯌꯦꯛꯅꯤꯌꯦ ꯑꯩꯅ
ꯏꯁꯁ ꯈꯪꯗꯦꯒꯥꯏ ꯅꯍꯥꯟ ꯈꯇꯪ ꯎꯅꯕꯗꯣ ꯅꯪ ꯑꯃꯨꯛ ꯀꯥꯎꯈ꯭ꯔꯕ꯭ꯔꯣ
ꯃꯤ ꯎꯕꯗꯣ ꯌꯥꯝꯃꯟꯗꯅ ꯈꯪꯗꯦꯅꯦ
ꯎꯝ
ꯀꯥꯅꯥ ꯀꯥꯅꯥꯅꯣ
ꯅꯪ ꯃꯤꯠ ꯅꯪꯒꯤ ꯃꯤꯠꯇꯣ ꯑꯃꯗ ꯑꯃꯨꯛ ꯅꯪꯒꯤ ꯃꯤꯠꯇꯣ ꯑꯃꯗ ꯌꯦꯡ ꯑꯃꯗ ꯌꯦꯡ ꯑꯃꯗ ꯌꯦꯡ ꯑꯗꯨꯃꯥꯏꯅ ꯂꯩꯕꯩ ꯑꯣꯏꯔꯝꯅꯤ ꯏꯊꯟꯗ ꯎꯔꯒ ꯀꯥꯎꯈ꯭ꯔꯦ ꯍꯥꯏꯅ
ꯑꯗꯨ ꯇꯧꯗꯔꯗꯤ ꯀꯥꯗꯥꯏ ꯌꯥꯗꯣꯏꯕ ꯍꯟꯗꯛꯀꯥꯟꯁꯦ
ꯉꯁꯤ ꯗꯤ ꯀꯔꯤ ꯃꯊꯦꯜ ꯇꯧꯔꯕꯣ ꯅꯪꯗꯤ
ꯉꯁꯤ ꯁꯤꯡꯖꯨ ꯑꯃ ꯆꯥꯏ ꯁꯧꯒ꯭ꯔꯤ ꯊꯣꯡꯕ ꯑꯃ
ꯑꯁ ꯁꯤꯡꯖꯨꯗꯤ ꯆꯥꯥꯅꯤꯡꯉꯦ ꯁꯧꯒꯔꯤꯗꯤ ꯇꯨꯀꯠꯆꯩ
ꯁꯧꯒ꯭ꯔꯤꯗꯤ ꯍꯥꯎꯋꯤꯍꯦ꯫
ꯑꯁ ꯌꯥꯝ ꯁꯤꯜꯂꯦ ꯑ ꯁꯧꯒ꯭ꯔꯤꯗꯣ꯫ ꯆꯥꯅꯤꯡꯗꯦ ꯁꯧꯒ꯭ꯔꯤꯗꯤ꯫
ꯑꯈꯣꯏ ꯊꯣꯡꯕꯅꯤ ꯑꯝꯇ ꯁꯤꯟꯗꯦꯍꯦ꯫
ꯏꯁ ꯅꯪ ꯊꯣꯡꯕ ꯍꯦꯟꯅ ꯊꯤꯒꯅꯤ ꯈꯪꯉꯦ꯫
ꯇ꯭ꯔꯥꯏ ꯇꯧꯔꯗꯤ ꯅꯨꯡꯇꯤꯒꯤ ꯆꯥꯅꯤꯡꯉꯒ ꯇꯧꯔ ꯂꯩꯅꯤꯅꯦ꯫
ꯏꯁ ꯃꯆꯨꯒꯗꯣ ꯃꯆꯨꯒꯗꯣ ꯁ꯭ꯄꯨꯟ ꯑꯅꯤ ꯑꯍꯨꯝ ꯍꯥꯞꯂꯝꯗꯧ ꯃꯥꯜꯂꯦ ꯅꯪꯒꯤꯗꯣ꯫ ꯃꯣꯔꯣꯛ ꯀꯌꯥꯝ ꯌꯥꯝ ꯃꯣꯔꯣꯛ ꯃꯣꯔꯣꯛꯀ ꯌꯥꯝꯅ ꯊꯥꯛꯗꯧ ꯃꯥꯜꯂꯦ ꯅꯪꯒꯤꯗꯣ꯫
ꯑꯈꯣꯏ ꯃꯣꯔꯣꯛ ꯆꯥꯕ ꯃꯤ ꯅꯠꯇꯦꯗ ꯍꯥꯏꯖꯜꯂꯦ꯫
ꯏꯁ ꯈꯪꯉꯦ ꯈꯪꯉꯦ ꯁꯤꯡꯖꯨ ꯆꯥꯏ ꯍꯥꯏꯔꯒ ꯃꯣꯔꯣꯛ ꯆꯥꯕ ꯃꯤ ꯅꯠꯇꯦ ꯍꯥꯏ꯫ ꯁꯤꯕꯨ ꯀꯔꯝꯕ ꯃꯤꯅꯣ ꯍꯥꯏꯕ꯫
ꯈꯨꯗꯤꯡꯃꯛ ꯃꯣꯔꯣꯛ ꯆꯥꯅꯤ ꯍꯥꯏꯕꯗꯤ ꯂꯩꯇꯦꯗꯅ꯫
ꯅꯪ ꯅꯣꯡꯃ ꯅꯣꯡꯃꯒꯤ ꯍꯤꯗꯥꯛ ꯆꯥꯕꯗꯣ ꯆꯥ ꯆꯥꯗꯕ ꯃꯥꯜꯂꯦ ꯉꯁꯤꯁꯦ꯫ ꯀꫭ ꯀꫭ
ꯑꯣꯏꯔꯝꯗꯧ ꯃꯥꯜꯂꯦ ꯑꯩꯉꯣ꯫ ꯑꯩ ꯉꯁꯥꯏ ꯍꯥꯏꯕꯤꯗꯕꯒꯤ ꯅꯪ ꯆꯥꯗꯕ ꯃꯥꯜꯂꯦ ꯅꯣꯡꯃ ꯅꯣꯡꯃꯒꯤ ꯆꯥꯕ ꯍꯤꯗꯥꯛꯇꯣ꯫
ꯉꯁꯤ ꯉꯁꯤꯗꯤ ꯀꯥꯏ ꯆꯠꯂꯨꯏ꯫
ꯀꫭꯜꯂꯦꯖ ꯆꯠꯂꯤ꯫
ꯀꯣꯂꯦꯖꯇ ꯌꯣꯡ ꯎꯅꯕ ꯆꯠꯂꯤꯔꯣ꯫
ꯎꯝ ꯌꫭꯡ ꯎꯅꯕ ꯆꯠꯂꯤꯅꯤ꯫
ꯅꯪꯒꯤ ꯌꯣꯡꯗꯣ ꯃꯁꯛ ꯈꯔ ꯈꯔ ꯌꯦꯡꯅꯤꯡꯉꯦꯗ꯫
ꯎꯝ ꯐꯖꯕꯅꯦ ꯑꯩ ꯌꯦꯡꯗꯤ꯫
ꯆꯣꯡꯕ ꯈꯣꯠꯄ ꯑꯗꯨ ꯃꯥꯗꯤ ꯍꯩꯕ꯭ꯔ꯫
ꯑꯁ ꯑꯗꯨꯗꯤ ꯍꯥꯏꯔꯅꯨ ꯍꯥꯏꯁꯤꯅꯤ ꯂꯣꯏꯔꯦ ꯄꯨꯔꯥ ꯐꯤꯠꯅꯤ꯫
ꯅꯪ ꯂꯣꯏꯔꯒ ꯏꯈ꯭ꯔꯒꯦꯗꯤ ꯑꯩ ꯉꯝꯃꯔꯣꯏ꯫
ꯌꫭꯡ꯫ ꯌꯣꯡꯗꫭ ꯃꯔꯛ ꯃꯔꯛꯇꯁꯨ ꯆꯥꯅꯤꯡꯕ ꯌꫭꯡ ꯌꯣꯡ ꯊꯣꯡꯕ ꯌꯥꯝ ꯍꯥꯎꯋꯤ ꯍꯥꯏꯅ ꯃꯤꯅ ꯆꯥꯅꯤꯡꯕꯅ ꯂꫭꯏꯔꯦꯅꯦ ꯃꯈꯨꯠ ꯍꯦꯟꯅ ꯍꯥꯎꯋꯦ ꯍꯥꯏꯅ ꯆꯨꯝꯕ꯭ꯔꯥ ꯑꯁꯤ꯫
ꯍꯥ꯫
ꯃꯈꯨꯠ ꯍꯦꯟꯅ ꯍꯥꯎꯋꯦ ꯍꯥꯏꯑꯦꯅ ꯌꯦꯡꯁꯦ꯫ ꯅꯪ ꯆꯥꯠ ꯆꯥꯗ꯭ꯔꯤꯕ꯭ꯔꯣ ꯌꯣꯡꯗꯤ ꯆꯥꯗꯦ꯫
ꯎꯝ ꯆꯥꯕ ꯌꯥꯕ꯭ꯔꯣ ꯌꯣꯡꯁꯤꯕꯣ꯫
ꯏꯁ ꯅꯪ ꯃꯀꯣꯛꯄꯤꯒꯦ ꯊꯣꯡꯉꯒ ꯃꯀꯣꯛꯇꯣ ꯍꯥꯎꯕꯅꯦ ꯅꯪ ꯆꯥꯋꫭ꯫
ꯑꯩꯗꯤ ꯆꯥꯗꯤꯍꯦ ꯌꯦꯡꯉꯨꯅꯦ ꯐꯥꯎꯗꯤ꯫
ꯉꯥꯅꯨꯗꯤ ꯆꯥꯕ꯭ꯔꯥ ꯅꯪ꯫
ꯉꯥꯅꯨꯕꯨꯗꯤ ꯆꯥꯑꯦ꯫
ꯍꯦꯁ꯫
ꯉꯥꯅꯨ ꯆꯥꯕꯅ ꯐꯥꯗ꯭ꯔꯥ ꯌꯦꯣꯡ ꯆꯥꯕꯁꯨꯨꯔꯨ
ꯑꯁ ꯑꯩꯗꯤ ꯌꯣꯡꯆꯥꯛꯅꯤꯡꯉꯦ ꯑꯩꯗꯤ ꯌꯣꯣꯡ ꯆꯥꯅꯤꯡꯕꯅ ꯂꯣꯏꯔꯦ ꯑꯁ ꯆꯥꯕ ꯐꯪꯗ꯭ꯔꯤ
ꯍ‌ꯦ ꯅꯣꯀꯅꯨꯍ‌ꯦ ꯁꯤꯅꯤꯌ‌ꯦ
ꯑꯩ ꯅꯣꯛꯇ‌ꯦꯍ‌ꯦ ꯅꯣꯛꯄꯗꯤ ꯅꯪꯅꯦ ꯅꯪꯉꯣꯗ ꯐꯥꯏꯟ ꯂꯧꯑꯣ ꯑꯗꯨ ꯑꯣꯏꯔꯗꯤ ꯄꯇ꯭ꯔꯥ ꯑꯔꯅꯣ ꯀꯥꯟꯗ
ꯎꯝ ꯌꯥꯡꯉꯣꯟꯗꯑꯣ
ꯅꯪꯗꯤ ꯌꯣꯡ ꯆꯥꯅꯤꯡꯗꯦ ꯍꯥꯏꯕ
ꯌ‌ꯣꯡꯗꯤ ꯆꯥꯅꯤꯡꯗꯦ ꯑꯇꯩ ꯑꯇꯩ ꯆꯥꯏꯌꯦ
ꯃꯃꯩꯗꯣ ꯅꯪꯒꯤ ꯄꯤꯒꯦ ꯌꯥꯔꯣꯏꯗ꯭ꯔꯣ ꯃꯃꯥꯏꯗꯣ ꯅꯪꯒꯤ ꯄꯤꯒꯦ
ꯌ‌ꯣꯡ ꯊ‌ꯣꯡꯉꯥꯒꯥ ꯄꯤꯖꯥꯒ‌ꯦꯌ‌ꯦ ꯀꯅꯥꯅꯥ ꯌꯥꯗ‌ꯣꯏꯅ‌ꯣ ꯗꯨꯗꯤ
ꯎꯝ ꯌꯣꯡꯁ‌ꯦ ꯑꯁ ꯌꯥꯝ ꯍꯥꯎꯔꯝꯗꯧ ꯃꯥꯜꯂꯦ ꯑꯁ ꯅꯣꯡ ꯆꯨꯔꯛꯇꯧ ꯃꯥꯜꯂꯦꯅꯦ ꯒ꯭ꯔꯨꯝ ꯒ꯭ꯔꯨꯡ ꯇꯧꯔꯛꯑꯦꯅꯦ ꯑꯁ
ꯃꯅꯤꯄꯨꯔ ꯂꯩꯕ꯭ꯔꯣ
ꯂꯩꯌꯦ ꯎꯝ ꯅꯪ ꯀꯥꯏꯗ ꯂꯩꯒꯦ
ꯑꯩꯈꯣꯏꯗꯤ ꯍꯥꯏꯗꯣꯛꯄ ꯌꯥꯗ‌ꯦ ꯑꯔꯣꯠꯄ ꯊꯕꯛ ꯇꯧꯋꯦ
ꯁꯦꯁ ꯌꯥꯝ ꯐꯩꯀꯣ ꯃꯤ ꯃꯆꯥꯗꯤ ꯌꯥꯝꯅ ꯄꯣꯝꯈ꯭ꯔꯦꯀꯣ ꯍꯥꯏꯩꯗꯣꯛꯄ ꯌꯥꯗꯦ ꯍꯥꯏ ꯏꯝꯐꯥꯜꯗꯒꯤ ꯀꯌꯥꯃꯨꯛ ꯂꯥꯞꯄ꯭ꯔꯥ ꯀꯤꯂꯣꯃꯤꯇꯔ ꯀꯌꯥꯃꯨꯛ ꯑꯃꯥꯔꯛ ꯍꯥꯏꯌꯨꯅ‌ꯦ
ꯂꯥꯛꯇ‌ꯦ ꯇꯨ ꯑꯞꯗ‌ꯦꯠ ꯇꯧꯗꯕꯩꯔ ꯍꯌ‌ꯦꯡ
ꯀꯩ ꯊꯕꯛ ꯇꯧꯕꯅꯣ ꯅꯪꯗꯤ
ꯁꯝ
ꯀꯩ ꯊꯕꯛ ꯇꯧꯕꯅꯣ ꯍꯥꯏꯕ ꯎꯝ
ꯏꯟꯖꯤꯅꯤꯌꯥꯔꯤꯡꯒꯤ ꯃꯔꯛꯇ ꯇꯝꯃꯤꯌꯦ
ꯏꯟꯖꯤꯅꯤꯌꯥꯔꯤꯡ ꯇꯝꯃꯦ ꯍꯥꯏꯕ
ꯎꯝ
ꯋꯥꯎ ꯑꯩꯁꯨ ꯇꯝꯅꯤꯡꯉꯛꯑꯦ ꯅꯪ ꯇꯝꯃꯗꯤ
ꯇꯝꯃꯨ ꯀꯩꯅ‌ꯣ ꯇꯝ ꯊꯣꯛꯎ ꯀꯩꯅ‌ꯣ
ꯅꯪ ꯅꯍꯥꯟꯗꯒꯤ ꯍꯥꯏꯗ꯭ꯔꯒ ꯅꯪ ꯅꯪ ꯅꯍꯥꯟꯗꯒꯤ ꯍꯥꯏꯔꯗꯤ ꯇꯝꯒꯗꯕ
ꯍꯥꯏꯔꯤꯗꯨ ꯅꯪꯅ ꯇꯜꯂꯒ ꯂꯩꯔꯒ
ꯅꯪ ꯍꯥꯏꯁꯨ ꯍꯥꯏꯔꯛꯇꯦ ꯅꯍꯥꯟꯗꯒꯤ
ꯍꯥꯏꯕꯅꯦ ꯍꯥꯏꯕꯅꯦ ꯅꯣꯏꯅ ꯇꯥꯗꯕꯩꯅꯦ
ꯉꯁꯤ ꯈꯛꯇꯪ ꯑꯃꯨꯛ ꯍꯥꯏꯔꯛꯑꯦ ꯀꯅꯥꯗ ꯍꯪꯉꯣꯏ ꯆ ꯅꯪ ꯍꯪꯉꯣꯏ ꯆꯥꯔꯁꯨ ꯌꯥꯝ ꯐꯒꯗꯕ ꯃꯥꯜꯂꯦ ꯍꯪꯉꯣꯏꯒꯦ ꯁꯤ ꯅꯪ ꯆꯥꯟꯅꯒꯗꯕ ꯃꯥꯜꯂꯦ
ꯎꯝ
ꯍꯪꯉ‌ꯣꯏ ꯐꯪꯗ꯭ꯔꯣ ꯅꯣꯏꯔꯣꯝꯗ
ꯍꯥ
ꯍꯪꯉꯣꯏꯒ ꯐꯪꯗ꯭ꯔꯥ ꯍꯥꯏꯕ
ꯈꯣꯏꯗꯤ ꯗꯨꯒꯨꯝꯕꯗ ꯏꯁꯇꯦꯟꯗꯔꯗ ꯑꯃꯗ ꯂꯩꯕꯅꯤꯅ
ꯍꯪꯒꯣꯏ ꯆꯥꯎ ꯍꯪꯒꯣꯏ ꯆꯥꯎ ꯍꯪꯉꯣꯏꯒꯨꯝꯕ ꯅꯪꯗꯤ ꯂꯤꯟꯒꯨꯝꯕ
ꯅꯪ ꯅꯪꯗꯤꯀꯣ
ꯍꯝ
ꯅꯪꯗꯤ ꯍꯪꯉꯣꯏꯒꯨꯝꯕ ꯂꯤꯟꯒꯨꯝꯕ ꯍꯪꯉꯣꯏ ꯃꯥꯟ ꯍꯪꯉꯣꯏ ꯃꯥꯟꯕꯤ ꯁꯕ꯭ꯔꯨ ꯌꯥꯝ ꯀꯨꯝꯕ
ꯀꯩꯥ ꯉꯥ ꯆꯥꯕ ꯃꯤꯅ ꯆꯥꯗꯕ ꯆꯤꯟꯖꯥꯛꯇꯣ ꯅꯪ ꯆꯥꯒꯗꯕꯅꯤ
ꯎꯝ ꯎꯝ
ꯍꯥ ꯋꯥꯕ꯭ꯔꯥ
ꯋꯥꯏ
ꯀꯩꯗꯧꯕꯒꯤ ꯋꯥꯕ ꯋꯥꯏ ꯀꯥꯏꯅ
ꯅꯪ ꯋꯥꯔꯤ ꯁꯥꯟꯕꯅꯤ ꯌꯥꯝ ꯋꯥꯏ
ꯑꯁ ꯀꯌꯥꯃꯨꯛ ꯋꯥꯈ꯭ꯔꯕ꯭ꯔꯥ ꯕꯣꯔꯥ ꯀꯌꯥꯃꯨꯛ ꯋꯥꯔꯕ꯭ꯔꯥ
ꯈꯪꯗꯦ ꯂꯣꯏꯗ꯭ꯔꯤꯕꯣ
ꯑꯗꯨꯁꯨ ꯈꯪꯗꯔꯤ ꯍꯥꯏꯕ ꯆꯥꯛ ꯑꯦꯟꯁꯥꯡ ꯊꯣꯡꯉꯕ꯭ꯔꯥ ꯅꯣꯏ ꯆꯥꯛ ꯑꯦꯟꯁꯥꯡ ꯊꯣꯡꯉꯕ꯭ꯔꯥ
ꯇꯥꯔꯨꯏ ꯏ ꯑꯝꯇ
ꯀꯟꯅ ꯆꯥꯔꯤ
ꯆꯥꯛꯔꯥ
ꯎꯝ
ꯅꯪ ꯉꯁꯥꯏ ꯍꯥꯏꯌꯦꯀꯣ ꯀꯥꯎꯈ꯭ꯔꯦꯅꯦ ꯑꯃꯨꯛꯀ
ꯅꯣꯏꯗꯤ ꯀꯩ ꯃꯊꯦꯜ ꯆꯥꯔꯤ
ꯉꯁꯤ ꯎꯝ ꯊꯣꯡꯅꯤꯉꯥꯏ ꯂꯩꯇꯕꯒꯤ ꯉꯥ ꯂꯩꯔꯒ ꯊꯣꯡꯉꯦ
ꯐꯔꯦ ꯐꯔꯦ ꯅꯪ ꯑꯩ ꯑꯗꯨꯗ ꯐꯪꯅꯤꯡ
ꯅꯪ ꯌꯥꯎꯗꯕꯒꯤ ꯆꯥꯛ ꯆꯥ ꯆꯥꯛ ꯆꯪꯗꯦ
ꯁꯦꯡꯕꯩꯔꯣ
ꯅꯪ ꯌꯥꯎꯗꯕꯒꯤ ꯆꯥꯛ ꯆꯪꯗꯦ ꯏꯁ ꯅꯪ ꯂꯩꯔꯗꯤ ꯈꯔ ꯆꯥꯕ ꯅꯨꯡꯉꯥꯏꯒꯗꯕ ꯆꯥꯛ ꯆꯪ
ꯎꯝ ꯎꯝ
ꯍꯝ
ꯍꯥ ꯀꯣꯔꯤꯌꯥꯟ ꯗ꯭ꯔꯃꯥꯀ ꯌꯦꯡꯗ꯭ꯔꯣ ꯍꯥꯏꯕ
ꯌꯦꯡꯗꯦꯗ ꯑꯗꯨꯒꯨꯝꯗ‌ꯣ ꯈꯣꯏꯗꯤ ꯒ꯭ꯌꯥꯟ ꯇꯥꯔ‌ꯣꯏ
ꯑꯁ ꯑꯁ‌ꯣꯟꯗ ꯃꯤ ꯀꯧꯔꯛꯑꯦꯍꯦ ꯑꯩ ꯊꯝꯃꯒ ꯑꯃꯨꯛ ꯇꯧ ꯇꯧꯔꯛ
ꯑꯣ
ꯇꯥꯕ꯭ꯔꯣ ꯎꯝ